ꯍꯜꯂꯣ ꯇꯥꯏ ꯇꯥꯏ ꯇꯥꯎ
ꯇꯧꯔꯤꯅꯣ
ꯑꯁ ꯇꯨꯝꯂꯒ ꯂꯩꯌꯦꯗ ꯉꯔꯥꯡ ꯕꯣꯜꯗꯨ ꯌꯦꯡꯉꯨꯕ ꯑꯗꯨꯒꯤ ꯑꯥ
ꯑꯣ
ꯄꯨꯡ ꯑꯅꯤꯒꯤ ꯕꯣꯜ ꯌꯦꯡꯕ ꯄꯨꯡ ꯇꯔꯨꯛꯀꯤ ꯕꯣꯜ ꯌꯦꯡꯕ ꯆꯥꯁꯨ ꯆꯠꯇ꯭ꯔꯦ
ꯑ ꯍꯩ ꯅ ꯁꯤꯗꯤ
ꯅꯪꯗꯦ
ꯍꯣꯏ ꯑꯩꯏꯁꯨ ꯌꯦꯡꯉꯤ ꯍꯧꯖꯤꯛ ꯎꯁ ꯈꯪꯗ꯭ꯔꯦ ꯌꯥꯗ꯭ꯔꯦ ꯇꯨꯝꯅꯤꯡ ꯌꯣꯟꯅꯤ
ꯑꯥ
ꯑꯣꯖ ꯇꯨꯅ ꯒꯤꯕꯣꯁ
ꯎꯝ
ꯌꯗꯔꯦ ꯍꯛꯆꯥꯡ
ꯀꯩꯗ ꯆꯥꯔꯦꯗ
ꯑꯣꯝ
ꯅꯪꯗꯤ
ꯍꯣꯏ ꯆꯥꯔꯦ
ꯑꯣ ꯀꯩꯑꯦꯟꯖꯥꯡ ꯆꯥꯕ꯭ꯔꯥꯅꯤ
ꯑꯩꯈꯣꯏꯁꯦ ꯉꯁꯤ ꯌꯦꯟꯗꯨꯝ ꯌꯦꯟꯗꯨꯝꯒꯥ ꯂꯣꯡ ꯊꯣꯡꯉ ꯆꯥꫪꯦ
ꯑꯁ ꯍꯥꯎꯔꯦꯍꯦ
ꯍ
ꯌꯦꯔꯨꯝ ꯌꯦꯔꯨꯝ ꯆꯥꯔꯗꯤ ꯍꯥꯎꯋꯦꯍꯦ
ꯌꯦꯔꯨꯝꯅꯦꯍꯦ ꯍꯥꯎꯗꯤ ꯍꯥꯎꯕꯅꯦ
ꯑꯩꯈꯣꯏꯗꯤ ꯄꯥꯟ ꯆꯥꯏ
ꯑꯣ ꯍꯥꯎꯅꯤꯗ ꯑꯗꯨꯗꯤ
ꯎꯝ ꯍꯥꯎꯋꯦꯗ
ꯎꯝ
ꯅꯣꯡ ꯇꯥꯕꯅꯤꯅ ꯄꯥꯟ ꯆꯥꯏ ꯍꯥꯎꯔꯦ
ꯍꯣꯏ ꯅꯣꯏꯔꯣꯝꯁꯨ ꯅꯣꯡ ꯇꯥꯕ꯭ꯔꯣ
ꯍꯧꯖꯤꯛ ꯉꯁꯥꯏꯗꯤ ꯇꯥꯏ ꯍꯧꯖꯤꯛꯇꯤ ꯇꯥꯗ꯭ꯔꯦ
ꯑ ꯑꯩꯈꯣꯏꯔꯣꯝ ꯑꯩꯈꯣꯏꯔꯣꯝꯗꯗꯤ ꯑꯗꯨꯝ ꯍꯧꯁꯨ ꯍꯧꯖꯤꯛꯁꯨ ꯑꯗꯨꯝ ꯑꯃꯨꯛ ꯆꯨꯔꯤꯌꯦꯗ
ꯑꯣ
ꯈꯪꯗꯦꯁꯤ ꯁꯤꯁꯦ ꯃꯔꯛꯇꯗꯤ ꯁꯥꯒꯔ ꯃꯔꯛꯊꫪꯇꯗꯤ ꯁꯨꯕꯗ ꯈꯪꯗꯦ
ꯎꯝ ꯍꯣꯏ ꯁꯤꯗꯁꯨ ꯑꯗꯨꯝ ꯇꯧꯋꯦꯗ ꯅꯨꯡꯁꯥ ꯑꯃꯨꯛ ꯈꯤꯇꯪ ꯑꯃꯨꯛꯀꯉꯥꯟ ꯑꯃꯨꯛꯀ ꯂꯥꯛꯑꯅꯤ ꯑꯗꯨꯒ ꯑꯃꯨꯛꯀ ꯃꯨꯠꯂꯅꯤ ꯅꯨꯡꯁꯥꯗꯣ
ꯍ ꯑꯣ
ꯑꯃꯨꯛꯀ ꯅꯣꯡ ꯆꯨꯨꯔꯅꯤ ꯑꯦꯁ ꯂꯣꯏꯔꯦꯗ
ꯎꯝ ꯈꯪꯗꯦ
ꯎꯝ ꯀꯅꯥ ꯀꯅꯥ ꯂꯩꯕ꯭ꯔꯣ
ꯑꯁ ꯏꯊꯟꯇ ꯂꯩꯗ
ꯑꯣ ꯅꯣꯏꯕꯥ ꯕꯕꯥ ꯃꯃꯥ ꯃꯣꯏꯗꯤ
ꯂꯩꯇꯦꯗ ꯃꯣꯏꯗꯤ
ꯑꯣ ꯑꯣ ꯇꯝꯄꯥꯛꯇꫪꯣ ꯆꯤꯡꯗ꯭ꯔꯣ
ꯑꯩꯁꯦ ꯍꯧꯖꯤꯛꯁꯦ ꯆꯤꯡ ꯂꯣꯝ ꯂꯩꯌꯦ
ꯑꯣ ꯆꯥ
ꯅꯪꯗꯤ
ꯇꯝꯄꯥꯛꯇ ꯂꯩꯌꯦꯗ ꯈꯨꯟꯗ
ꯑꯣ
ꯀꯔꯤ ꯀꯔꯤ ꯍꯣꯠꯅꯔꯤ
ꯑꯁ ꯑꯩꯁꯦ ꯀꯣꯂꯦꯖ ꯀꯥꯕꯤꯅꯦꯕ ꯀꯥꯔ ꯂꯩꯕꯅꯤꯗꯨꯒ ꯑꯗꯨꯝ ꯈꯨꯟꯗꯒ ꯍꯧꯖꯤꯛ ꯂꯥꯈ꯭ꯔꯕ
ꯒ꯭ꯔꯦꯖꯨꯌꯦꯁꯟ ꯂꯥ ꯀꯔꯤꯔ
ꯍꯣꯏ
ꯑꯣ
ꯅꯪꯗꯤ ꯀꯩꯗꯧꯕ
ꯑꯩꯗꯤ ꯒ꯭ꯔꯦ ꯒ꯭ꯔꯦꯖꯨꯑꯦꯁꯟ ꯂꯣꯏꯔꯦ
ꯎꯝ
ꯊꯕꯛ ꯀꯩꯅꯣ ꯊꯥꯔꯝꯕꯅꯦ ꯑꯗꯣ ꯔꯤꯖꯜ ꯊꯣꯂꯛꯇ꯭ꯔꯤꯗ
ꯑꯣ
ꯉꯥꯏꯔꯒ ꯂꯩꯕ ꯑꯣꯏꯅ ꯌꯦꯟ ꯂꯣꯏꯔꯒ ꯂꯩꯑꯦ
ꯎꯝ ꯐꯪꯒꯅꯤ
ꯂꯥꯏ ꯈꯨꯔꯨꯝꯕꯤꯌꯣ ꯑꯗꯨꯒꯤ ꯑꯗꯨꯗ ꯑꯩꯒꯤ ꯍꯣꯔꯦꯟꯀꯣ
ꯍꯣꯏ ꯍꯣꯏ
ꯁꯟꯗꯦꯅꯤ ꯁꯟꯗꯦꯁꯨ ꯁꯟꯗꯦꯅꯤꯗꯅ ꯉꯁꯤꯁꯦ
ꯍꯣꯏ
ꯐꯪꯅꯤꯡꯉꯥꯏ ꯂꯥꯏ ꯈꯨꯣꯝꯕꯤꯔꯣ ꯑꯗꯨꯗꯤ
ꯍꯣꯏ ꯐꯨꯠꯕꯜꯒꯨꯝꯗꯤ ꯁꯅꯥꯕ꯭ꯔꯣ
ꯍꯣꯏ ꯑꯗꯨꯝ ꯁꯥꯟꯅꯩꯗ
ꯎꯝ
ꯎꯝ ꯏꯔꯥꯡ ꯂꯩꯕꯅꯤꯅꯀꯣ ꯍꯟꯗꯛꯇꯤ ꯑꯗꯨꯕꯨ ꯍꯟꯗꯛꯇꯤ ꯏꯔꯥꯡ ꯂꯩꯕꯅꯤꯅ ꯑꯩꯈꯣꯏꯔꯣꯝꯗꯗꯤ
ꯎꯝ
ꯑꯗꯨꯒꯤ ꯑꯦꯁ ꯑꯗꯨꯒꯤ ꯑꯦꯁ ꯗ꯭ꯌꯨꯇꯤ ꯆꯠꯄ
ꯑꯣ
ꯍꯣꯔꯦꯟ ꯄꯨꯡ ꯃꯉꯥ ꯃꯈꯥꯏꯗ ꯑꯃꯨꯛꯀ ꯆꯠꯂꯅꯤ
ꯎꯝ
ꯑꯗꯨꯒ ꯍꯌꯦꯡ ꯑꯌꯨꯛ ꯄꯨꯡ ꯇꯔꯨꯛ ꯑꯗꯨꯋꯥꯏꯗ ꯑꯃꯨꯛꯀ ꯍꯜꯂꯛꯂꯅꯤ
ꯍꯞꯇꯥ ꯍꯞꯇꯥ ꯑꯃꯗ ꯃꯔꯤꯔ ꯑꯍꯨꯝ ꯑꯍꯨꯝꯔ ꯃꯔꯤꯔ ꯑꯗꯨꯝ ꯆꯠꯂꯦ ꯅꯨꯃꯤꯠꯈꯛ ꯅꯨꯃꯤꯠ ꯑꯃꯈꯛꯇꯪ ꯒꯦꯕ ꯂꯩꯌꯦꯗ
ꯑꯣ
ꯅꯣꯏꯗꯤ ꯗ꯭ꯌꯨꯇꯤꯒꯨꯝꯕ ꯂꯦꯞꯇꯕ꯭ꯔꯣ
ꯁꯤꯁꯦ
ꯅꯣꯏꯗꯤ ꯂꯦꯞꯇꯕ꯭ꯔꯥ
ꯑ ꯗ꯭ꯌꯨꯇꯤꯕꯨꯔꯣ
ꯑꯧ
ꯇꯧꯋꯦꯗ ꯑꯗꯨꯝ ꯍꯣꯏ ꯃꯔꯛ ꯃꯔꯛꯇꯤ ꯂꯦꯞꯄ
ꯅꯣꯏꯗꯤ ꯃꯦꯖꯣꯔꯤꯇꯤꯒꯤ ꯀꯩꯅꯣꯗ ꯂꯩꯕ ꯂꯩꯕ ꯑꯣꯏꯔꯝꯒꯅꯤꯕ ꯎꯝ ꯎꯝ ꯑꯩꯈꯣꯏꯗꯤ ꯕꯣꯔꯗꯔ ꯑꯦꯔꯤꯌꯥ ꯕꯣꯔꯗꯔ ꯑꯦꯔꯤꯌꯥꯗ ꯂꯩꯕꯅꯤꯅ
ꯎꯝ ꯍꯣꯏ ꯎꯝ ꯉꯁꯤ ꯀꯩ ꯀꯩ ꯇꯧꯅꯤ
ꯉꯁꯤꯗꯤ ꯁꯟꯗꯦꯅꯤꯅ ꯑꯁ ꯅꯨꯡꯊꯤꯟꯜ ꯆꯨꯞꯄ ꯑꯗꯨꯝ ꯇꯨꯝꯃꯒ ꯂꯩꯔꯅꯤꯅ
ꯉꯔꯥꯡ ꯇꯨꯝꯗꯕꯒꯤ ꯅꯨꯡꯗꯥꯡꯗ ꯇꯨꯝꯗꯕꯤꯒꯤ ꯁꯃꯣ ꯔꯤꯃꯦꯁ ꯏ ꯍꯣꯏ ꯍꫭꯏ
ꯅꯪ ꯑꯗꯨ ꯃꯥꯥꯏꯅ ꯇꯧꯒꯗꯕ
ꯑꯥꯏ ꯍꯧꯖꯤꯛꯀꯤ ꯋꯦꯗꯔꯁꯦ
ꯎꯝ
ꯆꯞ ꯆꯥꯏꯅꯤ ꯌꯥꯗꯨꯏꯅꯤ
ꯎꯝ ꯈꯤꯇꯪ ꯈꯤꯇꯪ ꯄꯥꯏꯔꯒ ꯇꯨꯝꯂꯗꯤꯀꯣ ꯑꯁ ꯅꯨꯡꯉꯥꯏꯕꯅꯦꯍꯦ
ꯎꯝ ꯅꯨꯡꯉꯥꯏꯕꯅꯦ ꯐꯠꯆꯪ ꯊꯨꯝꯊꫭꯛꯔꯅꯤ ꯈꯪꯁꯨ ꯈꯪꯂꫭꯏ
ꯑꯗꯨꯒ ꯑꯗꯨꯒ ꯅꯣꯡꯁꯨ ꯑꯃꯨꯛꯀ ꯊꯤꯜꯂꯤ ꯊꯤꯜꯂꯤ ꯇꯥꯔꯗꯤꯀꯣ ꯍꯦꯟꯅ ꯅꯨꯡꯉꯥꯏꯒꯗꯕꯅꯦ
ꯊ ꯑꯗꯨꯗꯤ
ꯅꯨꯄꯤꯁꯤꯡꯁꯦ ꯑꯩꯈꯣꯏꯒꯨꯝ ꯑꯩꯈꯣꯏ ꯅꯨꯄꯥꯒꯨꯝꯅ ꯅꯨꯡꯉꯥꯏꯗꯕ ꯃꯥꯜꯂꯦꯅꯦ
ꯍꯣꯏ ꯃꯣꯏꯁꯦ ꯑꯁ ꯈꯪꯗꯦ
ꯏꯁꯤꯡꯁꯨ ꯊꯛꯇꯕꯅꯤꯅ ꯃꯣꯏꯗꯤ
ꯏꯁꯤꯡꯁꯨ ꯊꯛꯇꯕꯅꯤꯅ
ꯎꯝ ꯑꯁ ꯑꯩꯖꯨ ꯍꯥꯟꯅꯗꯤ ꯑꯁ ꯌꯥꯝ ꯊꯛꯂꯝꯃꯤꯗ ꯃꯄꯥꯟꯗ ꯂꯩꯕ ꯀꯥꯟꯗꯀꯣ ꯆꯍꯤ ꯑꯅꯤ ꯂꯩꯌꯦ ꯃꯄꯥꯟꯗ ꯂꯩꯕ ꯀꯥꯟꯗ ꯑꯁ ꯗꯣꯝꯗꯗꯤ ꯑꯩꯅ ꯂꯩꯕ ꯃꯐꯝꯗꯗꯤ ꯍꯣꯡꯉꯦꯕ
ꯎꯝ
ꯑꯁꯤ ꯑꯩꯈꯣꯏ ꯃꯁꯤ ꯃꯅꯤꯄꯨꯔꯗ ꯑꯁꯤꯗꯗꯤ ꯑꯃꯗ ꯁꯕꯦꯟ ꯍꯟꯗ꯭ꯔꯦ ꯑꯦꯠ ꯍꯟꯗ꯭ꯔꯦꯠ ꯑꯗꯨꯝ ꯄꯤꯌꯦꯅ
ꯑꯥ
ꯑꯩꯒꯤ ꯃꯐꯝꯗꯗꯤ ꯃꯐꯝ ꯀꯩꯅꯣ ꯇꯧꯕ ꯃꯐꯝꯅ ꯌꯣꯟ ꯑꯁꯤꯠ ꯀꯩꯅꯣ ꯁꯄ꯭ꯂꯥꯏ ꯇꯧꯕ ꯃꯐꯝꯅꯤꯅꯀꯣ
ꯎꯝ
ꯇꯨ ꯍꯟꯗ꯭ꯔꯦꯠ ꯐꯤꯞꯇꯤ ꯇꯨ ꯍꯟꯗ꯭ꯔꯦꯠ ꯊꯥꯔꯇꯤ ꯑꯗꯨꯒꯨꯝꯕ ꯈꯛꯇ ꯄꯤꯌꯦꯕ ꯋꯥꯟ ꯂꯤꯇꯔꯗ ꯏꯁꯤꯡꯗꯣ
ꯑ ꯁꯤꯁꯤꯡꯗꯒ ꯑ
ꯌꯨꯡ ꯌꯨꯡ ꯃꯥꯟꯕꯗꯣ ꯈꯔ ꯉꯥꯡꯔꯒ ꯑꯣ ꯑꯗꯨꯒꯤ ꯑꯁ ꯑꯗꯨ -ꯑꯗꯨ ꯏꯪ ꯑꯩꯅ ꯂꯩꯕ ꯃꯐꯝꯗꯨꯗꯤ ꯏꯪꯖꯨ ꯏꯪꯕꯀꯣ ꯑꯗꯨꯒꯤ ꯑꯦꯁ ꯏꯊꯟꯗ ꯑ ꯍꯥꯄꯇꯨꯗꯤ ꯀꯣꯟꯅꯗꯕꯅꯦꯍꯦ
ꯑꯗꯨꯒ ꯑꯗꯤꯖ ꯑꯁꯤ ꯑꯩꯈꯣꯏ ꯁꯅꯥ ꯂꯩꯕꯥꯛꯇꯗ ꯑꯃꯨꯛꯀ ꯂꯥꯛꯂꯒ ꯑꯁ ꯑꯩꯈꯣꯏꯒꯤ ꯂꯣꯀꯦꯜꯒꯤ ꯇꯧꯕꯁꯦ ꯑꯁ ꯅꯨꯡꯉꯥꯏꯇꯕꯅꯤꯗ꯫
ꯎꯝ
ꯃꯅꯝꯗꯨ ꯅꯝꯊꯤꯕꯀꯣ
ꯑꫭ ꯅꯝꯃꯤ
ꯑ ꯑꯥꯗ ꯑꯃꯗꯨ ꯑꯗꯨꯝ ꯄꯥꯏꯔꯒ ꯂꯩꯔꯕꯅꯤꯅ ꯑꯁꯤ ꯑꯈꯣꯏꯒꯤ ꯇ꯭ꯔꯥꯟꯁꯄꯔꯦꯟꯗꯣ ꯄꯥꯏꯔꯗꯤ ꯑꯁ
ꯊꯤꯌꯦꯕ_ _
ꯍꯧꯖꯤꯛꯇꯤ ꯄꯥꯏꯗ꯭ꯔꯦꯗ ꯍꯥꯏꯕꯗꯤ ꯑꯁ ꯏꯁꯥ ꯁꯣꯛꯆꯤꯜꯂꯕꯅꯤꯅꯀꯣ꯫
ꯎꯝ ꯑꯗꯨꯅꯤ ꯌꯥꯝ ꯄꯥꯏꯁꯤꯜꯂꯗꯤꯀꯣ꯫
ꯑꯁ ꯑꯗꯨꯗ ꯂꯩꯕ ꯀꯥꯟꯗ ꯑ ꯅꯥꯔꯛꯈ꯭ꯔꯦꯕ ꯑꯩꯗꯣ ꯫
ꯑꯁ ꯑꯗꯨꯒꯤ ꯑꯁ ꯀꯤꯕꯗ ꯂꯣꯏꯔꯕꯅꯤꯗ ꯁꯣꯔ ꯍꯣꯔ_ _ ꯁꯣꯔ ꯍꯣꯟꯕꯖꯦ ꯁꯣꯔ ꯍꯣꯟꯕ ꯋꯥꯔꯛꯄꯅꯦꯕ ꯑꯩꯗꯣ꯫
ꯑꯗꯨꯒꯤ ꯑꯁ ꯊꯣꯛꯑꯒ ꯌꯨꯝ ꯊꯣꯛꯂꯝꯗꯥꯏꯗ_ _ ꯀꯅꯣ ꯍꯧꯔꯛꯂꯕ_ _ ꯑꯗꯨꯒꯤ ꯑꯦꯁ ꯆꯦꯛꯀꯞ ꯆꯠꯂꯦ ꯑꯗ_ _ ꯕꯤ ꯄꯤꯁꯨ ꯌꯥꯝ ꯋꯥꯡꯂꯒ ꯂꯩꯔꯦ ꯋꯥꯡꯉꯒ ꯂꯩꯔꯝ꯫ꯃꯦꯕ ꯎꯝ ꯑꯗꯣ_ _ ꯀ꯭ꯔꯤ ꯇꯧꯕꯒꯤꯔ ꯍꯥꯏꯔꯒ ꯑꯩꯗꯣ ꯈꯤ ꯍꯥꯟꯅꯗꯤ_ - ꯀꯩꯅꯣ ꯈꯤꯇꯪ ꯈꯤꯇꯪ ꯀꯩꯅꯣ ꯊꯣꯔ ꯍꯣꯟ ꯃꯁꯦ ꯋꯥꯔꯝꯃꯅꯦꯕ
ꯎꯝ
ꯑꯗꯣ ꯑꯦꯛꯁꯄꯥꯏꯔꯤ ꯇꯧꯕ ꯍꯤꯗꯥꯛ ꯑꯃꯨꯛꯀ ꯆꯥꯔꯨꯕꯒꯤꯀꯣ
ꯌꯥꯢꯍꯦ ꯅꯪ
ꯑꯗꯨꯁꯨ
ꯑꯗꯨꯒꯤ ꯑꯁ ꯗꯣꯛꯇꯔꯅꯗꯤ ꯍꯥꯏꯌꯦ ꯑꯗꯨꯃꯥꯏꯅ ꯅꯪꯁꯦ ꯍꯤꯗꯥꯛ ꯍꯤꯗꯥꯛ ꯀꯔꯤ ꯆꯥꯕ꯭ꯔꯥ ꯍꯥꯏꯕ ꯍꯥꯏꯕ ꯑꯗꯣ ꯑꯩꯗꯣ ꯑꯦꯛꯁ ꯀꯔꯤ ꯍꯤꯗꯥꯛ ꯆꯥꯕ ꯕ꯭ꯔꯥ ꯍꯥꯏꯕꯅꯦꯕ ꯗꯣꯛꯇꯔꯅꯗꯤ ꯑꯩꯗꯣ ꯀꯥꯎꯒ꯭ꯔꯕ ꯑꯦꯛꯁꯄꯥꯏꯔꯤ ꯍꯤꯗꯥꯛꯅꯤ ꯍꯥꯏꯅ ꯑꯗꯣ ꯀꯔꯤꯁꯨ ꯆꯥꯗꯦ ꯍꯥꯏꯕ ꯕꯅꯦꯕ ꯆꯦꯛꯀꯞ ꯇꯧꯕ ꯃꯇꯝꯗ ꯌꯨꯝꯗ ꯍꯂꯛꯂꯒ ꯑꯗꯨꯒꯤ ꯍꯤꯗꯥꯛꯇꯣ ꯑꯦꯛꯁ ꯄꯥꯏꯔꯤ ꯗꯦꯠꯂꯒ ꯑꯩ ꯑꯦꯛꯁꯄꯥꯏꯔꯤ ꯗꯦꯠ ꯌꯦꯡꯉꯒ ꯍꯦꯜꯂꯝꯕ ꯋꯥꯅꯤ
ꯖꯥꯠ ꯖꯥꯠꯅꯤ
ꯎꯝ ꯍꯧꯖꯤꯛꯇꯤ ꯍꯧꯖꯤꯛꯇꯤ ꯈꯔ ꯑꯗꯨꯝ ꯐꯔꯛꯑꯦꯗ
ꯑꯣ ꯐꯔꯅꯤꯗ ꯎꯝ
ꯄꯥꯏꯁꯨ ꯄꯥꯏꯗ꯭ꯔꯕꯅꯤꯅꯀꯣ
ꯍꯣꯏ ꯍꯣꯏ
ꯑꯗꯨꯕꯨ ꯑꯦꯁꯇꯤ ꯑꯗꯨꯝ ꯇꯧꯔꯤꯗ ꯑꯦꯁ ꯅꯣꯏꯁꯨ ꯇꯧꯔꯝꯒꯅꯤꯗ ꯑꯗꯨꯗꯤ
ꯑꯩꯁꯨ ꯃꯔꯥꯛ ꯃꯔꯥꯛꯁꯨ ꯇꯧꯕꯅꯤꯗ ꯑꯗꯨꯗꯤ
ꯎꯝ ꯑꯁ ꯑꯩꯗꯤ ꯊꯥꯗꯣꯛꯄ ꯌꯥꯗ꯭ꯔꯦꯍꯦ ꯑꯗꯨꯗꯤ
ꯑꯣ
ꯍꯦꯛ ꯍꯦꯛ ꯎꯝꯃꯅꯤ ꯑꯗꯨꯒ ꯄꯨꯡꯈꯥꯏ ꯑꯗꯨꯋꯥꯏꯗ ꯑꯃꯨꯛꯀ ꯂꯧꯊꯣꯛꯎꯔꯅꯤ ꯏꯁꯤꯡ ꯊꯛꯑꯅꯤ ꯆꯤꯟꯗꯣ ꯁꯦꯡꯉꯅꯤ ꯑꯃꯨꯛꯀ ꯎꯝꯁꯤꯜꯂꯦ ꯑꯁ
ꯑꯗꯨꯕꯨ ꯃꯄꯥꯟꯂꯣꯝꯅꯗꯤ ꯃꯌꯥꯡꯒꯤ ꯃꯅꯥꯛꯇꯗꯤ ꯁꯤ ꯀꯦꯁꯁꯦ ꯐꯪꯗꯦꯕ
ꯑꯣ
ꯑꯇꯩꯒꯨꯝꯕ ꯑꯇꯩꯒꯨꯝꯕꯗꯤ ꯐꯪꯉꯦ ꯑꯗꯨꯕꯨ ꯑꯦꯁꯇꯤ ꯐꯪꯗꯦꯗ
ꯑꯍꯡ
ꯑꯗꯨ ꯎꯪ ꯇꯥꯡꯖꯨ ꯇꯥꯡꯉꯦ ꯋꯤꯟꯒꯨꯝꯕꯀꯣ ꯑꯩꯈꯣꯏꯖꯤꯛ ꯁꯤꯗ ꯋꯤꯟ ꯐꯪꯉꯦꯅ
ꯑꯥ
ꯗꯨꯗꯣꯝꯗꯗꯤ ꯋꯤꯟꯗꯣ ꯐꯪꯗꯦꯕ ꯐꯪꯂꯁꯨ ꯑꯁꯤꯗꯗꯤ ꯄꯤꯀꯦꯠꯇ ꯑꯦꯠ ꯇꯤ ꯈꯛꯇ ꯑꯣꯏꯌꯦꯅ ꯁꯚꯦꯟꯇꯤ ꯑꯁꯣꯂꯣꯝꯗꯗꯤ ꯋꯥꯟ ꯁꯚꯦꯟꯇꯤ ꯋꯥꯟ ꯁꯤꯛꯁꯇꯤ ꯑꯗꯨꯒꯨꯝꯕ ꯈꯛꯇ ꯄꯤꯌꯦꯕ
ꯎꯝ
ꯑꯁ ꯇꯥꯡꯕꯅꯦꯗ ꯑꯗꯣꯝꯗꯗꯤ
ꯎꯝ ꯈꯪꯗꯦ
ꯎꯝ
ꯎꯝ ꯎꯝ ꯀꯔꯤ ꯆꯥꯅꯤ ꯑꯗꯨꯗꯩꯗꯤ ꯑꯩꯈꯣꯏꯗꯤ ꯖꯤ
ꯇꯨꯔꯦꯅꯥ
ꯖꯤꯀꯣ
ꯎꯝ
ꯀꯨꯟ ꯀꯨꯟ ꯒꯨꯃꯥꯏꯅ ꯀꯩꯅꯣ
ꯀꯨꯟꯒꯣ
ꯎꯝꯉꯥꯏ ꯃꯗꯤ
ꯎꯝ ꯑꯩꯅ ꯅꯪꯉꯣꯟꯗꯒꯤꯅ ꯅ ꯑꯩꯅ ꯅꯉꯣꯟꯗꯒꯤ ꯆꯍꯤ ꯅꯤꯄꯥꯟ ꯍꯦꯜꯂꯦ
ꯍꯝ ꯍꯝ
ꯑꯩꯅ ꯇ꯭ꯨꯋ ꯇꯤ ꯑꯦ ꯂꯣꯏꯕ
ꯑꯣ
ꯑꯦ ꯅꯨꯄꯥꯗꯤ ꯀꯩꯅꯣ ꯑꯣꯏꯗꯕꯅꯤꯗ ꯆꯍꯤꯅ ꯃꯔꯨꯞ ꯁꯥꯟꯅꯕ ꯅꯠꯇꯦꯗ
ꯍꯝ ꯅꯨꯄꯥꯗꯤ ꯑꯗꯨꯝ ꯑꯍꯟ ꯑꯣꯏꯔꯁꯨ ꯑꯉꯥꯡ ꯑꯣꯏꯔꯁꯨ ꯑꯗꯨꯝ ꯍ ꯇꯤꯟꯅꯕꯅꯤ
ꯃꯍꯤ ꯄꯥꯏꯕ ꯃꯇꯝꯗ ꯁꯅꯨꯕ ꯐꯥꯎ
ꯎꯝ
ꯄꯨꯟꯅ ꯄꯥꯏꯔꯤꯅꯦ ꯑꯉꯥꯡ ꯃꯆꯥꯒ ꯍꯅꯨꯕꯒ ꯄꯨꯟꯅ ꯑꯗꯨꯝ ꯄꯥꯏꯔꯒ ꯂꯩꯔꯤꯅꯦ
ꯎꯝ ꯅꯨꯄꯥꯁꯤꯡꯁꯦ ꯃꯔꯨꯞ ꯗꯨꯝ ꯍꯣꯏ
ꯎꯝ ꯑꯩꯅ ꯑꯥꯔ ꯑꯣ ꯑꯣꯏꯕ
ꯑꯣ ꯁꯋꯥꯔꯣ ꯈꯪꯉꯦ ꯈꯪꯉꯦ ꯑꯩꯈꯣꯏꯗꯤ ꯎꯝ ꯑꯃꯍꯅꯤꯅ ꯑꯗꯨꯗꯤ
ꯑꯝ ꯇꯤꯚꯤ ꯑꯣꯏꯔꯝꯒꯅꯤꯀꯣ ꯅꯪ
ꯍꯣꯏ ꯗꯨꯒꯨꯝꯕꯤꯅꯤ
ꯑ ꯑꯩꯅ ꯕꯤꯗꯤ ꯑꯣꯏꯕ
ꯑꯣ ꯐꯩ ꯐꯩ
ꯈꯪ ꯈꯪꯕ꯭ꯔ ꯕꯤ
ꯈꯪꯉꯦ ꯈꯪꯉꯦ ꯉꯦ ꯒꯟ ꯇꯥꯏꯌꯦ ꯍꯥꯏꯁꯦ ꯅꯪ ꯍꯥꯏꯔꯤꯁꯤ ꯒꯦꯟ ꯇꯥ